ꯍꯂꯣ ꯇꯥꯏꯌꯦꯦ ꯇꯥꯏꯌꯦꯦ
ꯀꯦꯖꯅ
ꯀꯥꯔꯦꯅ ꯐꯝꯃꯝꯕꯅꯦ ꯅꯪꯗꯤ
ꯑꯣ ꯑꯩꯁꯨ ꯀ꯭ꯂꯥꯁ ꯌꯥꯎꯔꯨꯕꯅꯦ ꯑꯗꯣ ꯑꯃꯨꯛ ꯒ꯭ꯔꯦꯠꯀꯤ ꯀꯥꯔꯛꯄ ꯆꯥꯛ ꯆꯥꯕꯨ
ꯑ ꯍꯣꯏ ꯆꯥꯛ ꯆꯥꯋꯦ ꯈꯪꯗꯤ
ꯇꯔꯁꯨ
ꯀꯩꯅꯖ ꯌꯥꯝ ꯆꯥꯔꯔꯕ ꯏꯃꯥꯟꯅꯦ ꯑꯩꯈꯣꯏ ꯉꯁꯤ ꯍꯋꯥꯏ ꯊꯣꯡꯉꯅꯗꯤ
ꯑꯣ ꯀꯣꯕꯤ
ꯑꯣ ꯍꯥꯎꯕ ꯑꯗꯨꯗ
ꯍꯆꯦꯜ
ꯑꯩꯈꯣꯏꯁꯨ ꯍꯧꯗꯦꯀꯣ ꯀꯃꯥꯏꯅ ꯇꯧꯕꯅꯣ ꯈꯪꯉꯦ ꯆꯥꯛ ꯏꯟꯁꯥꯡꯅꯤ
ꯥꯎꯦꯒ ꯂꯩ
ꯎꯝ ꯀ꯭ꯂꯥꯁ ꯐꯝ ꯆꯌꯥꯗꯩ ꯇꯧꯒꯦ ꯅꯒꯦ ꯌꯥꯗꯗꯒꯤ
ꯑꯩꯅ ꯑꯍꯨꯝ ꯐꯥꯎꯕ
ꯑꯣ ꯑꯥ ꯎꯝ ꯑꯩꯗꯤ ꯀꯣꯂꯦꯖ ꯑꯣꯏꯕꯅꯤꯅ ꯉꯁꯥꯏ ꯄꯨꯡ ꯃꯥꯄꯜꯗꯒꯤ ꯆꯠꯂꯦ ꯑꯇꯣꯞ ꯄꯨꯡ ꯇꯔꯥꯃꯥꯊꯣꯏꯗ ꯂꯣꯏꯁꯤꯜꯂꯦ ꯑꯗꯨꯒ ꯑꯂꯣꯁꯜꯂꯥꯒ ꯏꯃꯥꯟꯅꯕꯤꯈꯩ ꯉꯥꯏꯍꯥꯛ ꯆꯆꯥꯄꯣꯠ ꯆꯥꯥꯁꯦꯅ ꯕꯖꯥꯔꯗ ꯉꯥꯛꯇꯪ ꯆꯠꯂꯨꯨꯔꯦ ꯑꯗꯣꯁꯥꯕꯣꯠ ꯁꯥꯔꯒ ꯍꯣꯁꯇꯦꯜꯗ ꯑ ꯍꯣꯔꯦꯟ ꯇ ꯍꯜꯂꯛꯄꯗ ꯉꯥꯏꯔꯦ ꯑꯩꯗꯤ
ꯑꯣ ꯑꯣ
ꯀꯌꯥꯅꯠꯇꯖꯕꯁꯤꯅ ꯍꯦꯜꯂꯣ
ꯍ
ꯍꯥꯥ ꯀꯌꯥ
ꯍꯜꯂꯣ
ꯎꯝ ꯇꯔꯦ ꯇꯔꯦ
ꯀꯂꯦꯁ
ꯀꯣꯂꯦꯖ ꯆꯠꯄ ꯅꯨꯡꯉꯥꯏ ꯍꯥ ꯅꯧꯔꯤꯉꯩꯅꯤ ꯅꯪ ꯅꯨꯡꯉꯥꯏꯔꯝꯗꯦ ꯏꯃꯥꯟꯅꯕꯒꯩꯒ ꯈꯪꯅꯕ ꯂꯩꯇꯕꯒꯤ ꯑꯣ ꯍꯧꯖꯤꯛꯇꯤ ꯑꯗꯨꯝ ꯅꯨꯡꯉꯥꯏꯔꯦ ꯍꯥꯏꯗꯤ ꯈꯣꯠꯂꯁꯨ ꯇꯣꯏꯅ ꯆꯠꯂꯅꯤꯅ ꯈꯪꯅꯕꯗꯨꯣ ꯌꯥꯝꯃꯦꯗꯅ
ꯈꯨꯂ ꯑꯗꯨꯝ ꯆꯠꯅꯤꯡꯉꯦ ꯑꯗꯨꯝ ꯄꯨꯟꯅꯤꯡꯉꯦ ꯌꯥꯝ ꯊꯤ ꯅꯨꯡꯉꯥꯏꯕ ꯃꯈꯜ ꯑꯃꯅꯤꯅꯤꯗꯅ
ꯍꯣꯏ ꯑꯩꯗꯤ ꯀꯣꯂꯦꯖꯇꯤ ꯇꯝꯗ꯭ꯔꯦ ꯑꯗꯣ ꯑꯇꯣꯞꯄ ꯑꯣꯏꯅ ꯇꯝꯕ ꯑꯗꯨꯗ ꯍꯥꯏꯗꯤ ꯅꯨꯡꯉꯥꯏꯕꯗꯣ ꯀꯣꯂꯦꯖ ꯅꯨꯡꯉꯥꯏꯕꯗꯣ ꯐꯪꯗ꯭ꯔꯦ ꯑꯗꯣ ꯑꯩ ꯁꯤ ꯇꯝ ꯂꯣꯏꯔꯒ ꯀꯣꯂꯦꯖꯇꯣ ꯑꯃꯨꯛ ꯇꯝꯁꯤꯔꯥ ꯍꯥꯏ ꯈꯜꯕ
ꯇꯝꯃꯣ ꯇꯝꯃꯣ ꯑꯁꯅꯨꯡꯥꯏꯅꯦ ꯍꯂꯁꯨ ꯅꯨꯡꯉꯥꯏꯕꯗꯤ ꯑꯣꯖꯥꯒ ꯑꯃꯨꯛ ꯋꯥ ꯉꯥꯡꯅꯅꯤ ꯏꯃꯥꯟꯅꯕꯤꯒ ꯑꯃꯨꯛ ꯋꯥ ꯉꯥꯡꯅꯅꯤ ꯀꯣꯏ ꯆꯠꯀꯅꯤ ꯂꯥ ꯑꯃꯛ ꯆꯠꯀꯅꯤ ꯑꯣꯖꯕ ꯑꯃꯨ ꯀꯤꯔꯛꯀꯅꯤ ꯑꯗꯨ ꯌꯣꯏꯁꯟꯅꯕ ꯑꯃꯨꯛ ꯄꯨꯟꯒꯅꯤ ꯑꯁ ꯑꯗꯨꯨꯅꯤ ꯌꯥꯝ ꯅꯨꯡꯉꯥꯏꯕꯅꯦ
ꯑꯩꯈꯣꯏꯗꯤ ꯅꯣꯠꯁ ꯏꯕ ꯍꯦꯃꯦꯟ ꯏꯕ ꯌꯥꯝ ꯌꯥꯝꯃꯦ ꯑꯗꯨꯗꯨꯅ ꯇꯜꯂꯦ ꯑꯩꯗꯣ
ꯎꯝ ꯑꯗꯨ ꯋꯥꯔꯗꯤ ꯇꯧꯅꯤꯁꯦꯀꯣ
ꯎꯝ ꯑꯩ ꯇꯝꯃꯔꯣꯏꯁꯤꯔ ꯇꯣꯛꯑꯁꯤꯔ ꯍꯥꯏꯅ ꯈꯜꯂꯦꯗ
ꯀꯔꯤꯅꯖ
ꯑꯁꯨ ꯋꯥꯍꯜꯂꯦ ꯗ꯭ꯌꯨꯇꯤꯁꯨ ꯑꯃꯨꯛ ꯆꯠꯀꯅꯤ ꯀ꯭ꯂꯥꯁ ꯑꯃꯨꯛ ꯇꯧꯒꯅꯤ ꯑꯃꯨꯛ ꯏꯒꯅꯤ ꯑꯁ ꯋꯥꯏꯑꯦ ꯑꯗꯨꯗꯨꯅ ꯑꯦꯛꯖꯥꯝꯗ ꯀꯨꯏꯗ꯭ꯔꯕꯅꯤꯅ ꯂꯥꯏꯔꯤꯛꯁꯨꯨꯝ ꯄꯥꯕ ꯅꯪꯗ꯭ꯔꯦ ꯂꯥꯏꯛꯇꯤ ꯌꯥꯝ ꯄꯥꯅꯤꯡꯕ ꯍꯥꯏꯇꯥꯔꯦꯀꯣ
ꯑꯣ ꯑꯣ ꯑ ꯑꯗꯣ
ꯑꯗꯣ ꯂꯥꯏꯔꯤꯛꯇꯣ ꯄꯥꯕ ꯐꯪꯗ꯭ꯔꯃꯦꯅ ꯑꯩ ꯇꯣꯛꯑꯒꯦ ꯁꯤꯅꯤ ꯎꯝ ꯊꯕꯛꯅ ꯌꯥꯝꯃꯦ ꯑꯗꯨꯗꯨꯅ ꯍꯥꯏꯗꯤ ꯑꯩꯗꯣ ꯂꯥꯏꯔꯤꯛ ꯐꯩꯕꯅꯦꯀꯣ
ꯑ ꯑꯣ ꯑ
ꯑꯦ ꯂꯩꯗ ꯍꯥꯏꯕꯅꯦ ꯍꯥꯏꯗꯤ ꯂꯥꯏꯔꯤꯛꯇꯪ ꯑꯣꯏꯅ ꯄꯥꯅꯤꯡꯕ ꯑꯇꯣꯞꯄ ꯊꯕꯛꯇꯣ ꯇꯧꯅꯤꯡꯗꯕ ꯍꯥꯏ
ꯎꯝ ꯑꯗꯣ ꯂꯥꯏꯔꯤꯛ ꯍꯩꯕ ꯃꯤꯗꯤ ꯂꯥꯏꯔꯤꯛ ꯄꯥꯇ꯭ꯔꯁꯨ ꯌꯥꯏ ꯍꯥꯏꯕꯅꯦ
ꯑꯁ ꯈꯪꯗꯦꯗ ꯑꯩꯗꯤ ꯀꯔꯤ ꯄꯥꯗ꯭ꯔꯗꯤ ꯌꯥꯗꯦ
ꯑ
ꯎꯝ ꯉꯁꯤ ꯅꯣꯡꯃꯩꯁꯦ ꯀꯩ ꯇꯧꯔꯒꯦ ꯎꯝ ꯑꯦꯛꯖꯥꯝ ꯍꯣꯏ ꯇꯧ ꯀꯨꯏꯔꯦ
ꯑꯩ ꯉꯁꯥꯏꯗꯣ ꯄꯨꯡ ꯇꯔꯨꯛ ꯑꯗꯨꯋꯥꯏꯗ ꯍꯧꯒꯠꯂꯦ ꯑꯗꯨꯒ ꯄ꯭ꯔꯦꯌꯔ ꯀꯧꯋꯦ ꯑꯗꯨꯗꯨꯒ ꯉꯍꯥꯛꯇꯪ ꯑꯃꯨꯛꯀ ꯇꯨꯝꯃꯦ ꯇꯨꯝꯗ꯭ꯔꯗꯤ ꯌꯥꯗꯕ ꯍꯥꯏꯇꯥꯔꯦꯀꯣ ꯑꯩꯗꯣ ꯑꯗꯨꯒ ꯑꯗꯨꯝ ꯍꯧꯒꯠꯂꯒ ꯎꯝ ꯂꯥꯏꯛꯇꯨ ꯌꯥꯝ ꯄꯥꯝꯃꯟꯕꯒꯤ ꯋꯥꯔꯕ ꯏꯁꯥꯗꯣ ꯑꯗꯨ ꯇꯨꯝꯃꯦꯕ ꯑꯩꯗꯣ ꯑꯗꯨ ꯇꯒ ꯄꯨꯡ ꯃꯥꯄꯟꯗ ꯍꯧꯒꯠꯂꯒ ꯆꯥꯛ ꯆꯥꯊꯣꯛꯑꯦ ꯑꯗꯨꯗꯨꯒ ꯑꯗꯨꯝ ꯀ꯭ꯂꯥꯁ ꯆꯠꯂꯨꯔꯦ ꯍꯧꯖꯤꯛꯁꯤꯅ ꯕ꯭ꯔꯦꯛꯀꯤ ꯑꯃꯨꯛ ꯂꯥꯛꯄꯅꯤꯗ
ꯑꯣ ꯄꯨꯨꯡꯟ ꯆꯥꯕ ꯀ꯭ꯂꯥꯁ ꯇꯧꯗꯒꯣ ꯑꯗꯨꯗꯤ
ꯄꯨꯡ ꯑꯃ ꯐꯥꯎꯕ
ꯑꯣ ꯎꯝ ꯑꯗꯨ ꯀ꯭ꯂꯥꯁ ꯂꯔꯒ ꯀꯃꯥꯏꯅ ꯆꯠꯀꯒ ꯆꯗꯣꯏꯕ ꯍꯣꯏ ꯍꯂꯣ
ꯍꯜꯂꯣ
ꯑ ꯇꯥꯔꯦ ꯇꯥꯔꯦ ꯐꯔꯣꯑꯣ
ꯀ꯭ꯂꯥꯁ ꯍꯜꯂꯛꯑꯒ ꯑꯗꯨꯝ ꯏꯔꯨꯖꯔꯅꯤ ꯑꯗꯨꯗꯨꯒ ꯑꯗꯨꯝ ꯇꯨꯝꯃꯅꯤ ꯑꯗꯣ ꯉꯁꯤ ꯁꯤꯗꯤ ꯖꯦꯔꯣꯛꯁ ꯇꯧꯒꯗꯕ ꯑꯃꯁꯨ ꯂꯩꯕꯅꯦꯕꯀꯣ ꯑꯗꯨꯗꯣ ꯑꯩꯈꯣꯏ ꯔꯤꯁꯥꯔꯁ ꯑꯃꯒꯤ ꯑꯗꯨꯗꯨꯒꯤ ꯖꯦꯔꯣꯛꯁ ꯇꯧꯕꯗꯣ ꯑꯃꯨꯛ ꯆꯠꯇꯣꯏꯕ ꯇꯨꯝꯕꯗꯤ ꯐꯪꯉꯔꯣꯏ ꯉꯁꯤꯒꯤꯗꯤ ꯑ ꯅꯨꯃꯤꯗꯥꯡꯗꯅ ꯑꯃꯨꯛ ꯅꯣꯠꯁ ꯀꯩꯀꯥ ꯏꯔꯅꯤ ꯑꯩꯈꯣꯏ ꯀꯦꯁꯕꯨꯛ ꯑꯃꯨꯛ ꯏꯈꯠꯂꯅꯤ ꯑꯗꯨ ꯑꯗꯨ ꯑꯗꯨꯝ ꯇꯨꯝꯃꯅꯤꯗ ꯉꯁꯤꯗꯤ ꯔꯦꯜꯗꯤ ꯕꯣꯟ ꯂꯩꯕꯅꯦꯅ ꯑꯗꯨ ꯌꯦꯡꯂꯡꯉꯒ ꯑꯗꯨ ꯒꯦ ꯅꯅꯤ ꯇꯨꯝꯃ
ꯄꯨꯟ ꯆ ꯑꯗꯨ ꯅ ꯀ
ꯀꯌꯦꯗ꯭ꯔꯣ
ꯕꯣꯜ ꯑꯃꯨꯛꯃꯨꯛ ꯌꯦꯡꯉꯦ ꯉꯔꯥꯡꯁꯨ ꯌꯦꯡꯉꯦ ꯇꯧꯔꯒ ꯑꯦꯂꯥꯔꯝꯒ ꯐꯖꯅ ꯅꯥꯟꯅ ꯊꯝꯃꯦ ꯑꯗꯨꯒ ꯌꯥꯝ ꯅꯨꯡꯉꯥꯏꯅ ꯇꯨꯝꯈ꯭ꯔꯦ ꯑꯩꯗꯣ
ꯑꯣ ꯑꯗꯨꯅꯦ ꯌꯦꯡꯒꯦ ꯌꯦꯡꯒꯦ ꯇꯧꯔꯒ ꯍꯣꯔꯦꯟꯁꯦ ꯇꯨꯋꯦꯜꯐ ꯊꯥꯔꯇꯤꯗ ꯎꯝ ꯏꯁꯄꯦꯟꯒ ꯄꯣꯔꯇꯨꯒꯜꯒ ꯂꯩꯕꯅꯦ ꯑꯗꯨ ꯑꯗꯨꯗꯨꯒꯤ ꯑꯩꯅ ꯌꯦꯡꯒꯦ ꯇꯧꯕ ꯑꯗꯨꯗꯣ
ꯑꯣ ꯅꯗꯤ ꯀꯅꯥꯃꯝꯒꯌꯥ
ꯑꯁ ꯑꯩꯗꯤ ꯔꯣꯅꯥꯜꯗꯣ
ꯀꯗꯤꯟꯅ ꯃꯥꯄꯃꯦ
ꯑꯁꯅꯦ ꯃꯥꯔꯗꯣ ꯅꯨꯡꯉꯥꯏꯇꯦꯉꯣ ꯃꯥꯥꯡ ꯂꯩꯍꯧꯕꯗꯣ
ꯍꯣꯏ ꯍꯣꯏ ꯅꯨꯡꯉꯥꯏꯇꯦ ꯅꯨꯡꯉꯥꯏꯇꯦ ꯑꯩꯗꯤ ꯅꯦꯃꯥꯅ ꯊꯣꯏꯂꯗꯤ ꯉꯁꯤꯗꯣ ꯏꯃꯥꯟꯅꯕꯤ ꯂꯩꯗꯣ ꯑꯆꯥꯄꯠ ꯄꯨꯖꯒꯦ ꯈꯜꯂꯝꯕꯅꯦ ꯑꯗꯨꯒ ꯅꯣꯡꯉꯥꯜꯂꯛꯄ ꯀꯥꯟꯗ ꯂꯩꯍꯧꯔꯦ ꯅꯣꯔꯋꯦ ꯑꯣꯏꯅ ꯊꯣꯏꯈ꯭ꯔꯦꯅ ꯍꯥꯏꯔꯛꯑꯦ ꯑꯥꯉꯥꯏꯦ ꯅꯃꯁꯦ
ꯑꯗꯨꯅꯦ ꯑ ꯅꯨꯡꯉꯥꯏꯇꯦ ꯑꯩꯁꯨ ꯅꯦꯃꯥꯔꯗꯣ ꯍꯥꯏꯗꯤ ꯅꯦꯃꯥꯔꯗꯨꯁꯨ ꯑꯗꯨꯝ ꯅꯨꯡꯗꯤ ꯅꯨꯡꯁꯤꯀꯣ ꯑꯗꯨꯣ ꯌꯥꯝ ꯄꯥꯝꯈꯤꯕꯗꯤ ꯀꯩ ꯔꯣꯅꯥꯗꯣ ꯍꯦꯟꯅ ꯄꯥꯝꯃꯦꯕ ꯑꯗꯨꯗꯨꯒ ꯃꯦꯁꯤꯗꯤ ꯑꯩ ꯁꯨꯡꯄꯥꯝ ꯄꯥꯝꯗꯦ ꯐꯨꯅꯤꯡꯉꯦ
ꯇ ꯏꯗ
ꯑꯁ ꯈꯪꯗꯦ ꯃꯥꯗꯣ ꯑꯩ ꯌꯥꯝ ꯍꯩꯅꯗꯦ ꯃꯁꯛꯇꯣ ꯣ ꯍꯣꯏꯅꯦ ꯃꯥꯁꯨ ꯇꯠꯇꯨ ꯅꯦꯃꯥꯔꯁꯨ ꯇꯦꯇꯨꯕꯨꯗꯤ ꯍꯏꯀꯣ ꯑꯗꯨꯁꯨ ꯍꯥꯏꯗꯤ ꯅꯦꯃꯥꯅ ꯈꯔ ꯐꯩꯌꯦꯕ ꯑꯗꯨ ꯃꯦꯁꯤꯗꯤ ꯃꯤꯁꯨ ꯄꯤꯛꯑꯦ ꯑꯗꯨ ꯌꯥꯝ ꯍꯩꯅꯗꯦ ꯑꯗꯨꯗꯨꯒ ꯔꯣꯅꯥꯜꯗꯣꯅ ꯍꯥꯏꯗꯤ ꯃꯤ ꯃꯇꯦꯡꯁꯨ ꯌꯥꯝ ꯄꯥꯡꯉꯤꯗꯅ ꯑꯗꯨꯒꯨꯝꯕꯗꯣ ꯄꯥꯝꯕ ꯃꯤ ꯃꯇꯦꯡꯒꯨꯝꯕ ꯄꯥꯡꯝꯕꯄꯗꯣ
ꯑꯗꯣ ꯈꯔ ꯑꯃꯅꯗꯤ ꯎꯝ ꯂꯜꯗꯣꯗꯣ ꯀꯖꯤꯕ ꯑꯦꯇꯤꯆꯌꯨꯠ ꯌꯥꯝꯅ ꯂꯩ ꯑꯣꯏꯖꯕ ꯌꯥꯝ ꯊꯤ ꯍꯥꯏꯇꯥꯔꯅꯦ
ꯑꯁ ꯑꯗꯣ ꯃꯤ ꯍꯥꯏꯗꯤ ꯃꯥ ꯄꯥꯝꯗꯕ ꯃꯤꯁꯤꯡꯅ ꯑꯗꯨꯝ ꯍꯥꯏꯕꯩ ꯋꯥꯅꯤꯗ ꯑꯗꯨꯗꯤ ꯎ
ꯑ ꯑꯗꯨꯝ ꯍꯥꯏꯗꯤ ꯃꯥꯗꯣ ꯌꯥꯝ ꯐꯩꯌꯦꯕ
ꯑꯥ
ꯃꯣꯏ ꯃꯣꯏ ꯃꯃꯥ ꯑꯩꯈꯣꯏꯅ ꯑ ꯍꯣꯏ ꯍꯣꯏ ꯃꯃꯥꯡ ꯃꯃꯥꯡ ꯃꯄꯨ ꯏꯆꯤꯟꯜ ꯏꯅꯥꯎ ꯑꯣꯏꯅ ꯄꯣꯛꯃꯤꯟꯅꯔꯝꯕ ꯍꯥꯏꯇꯥꯔꯦ ꯑꯗꯨꯗꯨꯒꯤ ꯍꯥꯏꯗꯤ ꯋꯥꯔꯤꯗꯣꯀꯣ ꯋꯥꯔꯤꯗꯣ ꯑ ꯑꯣꯏꯅ ꯍꯦꯛꯇ ꯈꯪꯕꯤꯅꯦꯕ ꯑꯗꯨꯗꯅꯤꯗ
ꯂꯩꯅꯦ ꯑꯗꯨꯏꯅꯦ ꯑꯗꯣ ꯃꯇꯥꯡ ꯆꯥꯕ ꯑꯝꯅ ꯊꯦꯡꯅꯍꯟꯕ
ꯍꯣꯏ ꯌꯥꯏꯑꯦ ꯌꯥꯏꯑꯦ ꯅꯪꯗꯤ ꯍꯧꯖꯤꯛ ꯀꯩꯀꯩ ꯇꯧꯗꯧ ꯂꯩꯒꯦ
ꯑꯩ ꯁꯤꯗꯒꯤ ꯉꯥꯏꯍꯥꯛꯇꯪ ꯇꯨꯝꯃꯅꯤ ꯇꯨꯝꯂꯒ ꯑꯩ ꯄꯨꯡ ꯑꯍꯨꯝꯗꯒꯤ ꯀꯩꯅꯣ ꯂꯩꯌꯦꯕꯀꯣ ꯇ꯭ꯋꯏꯁꯟ ꯂꯩꯌꯦꯕ ꯆꯠꯀꯗꯕ
ꯑꯗꯨꯗꯣ ꯄꯨꯡ ꯑꯍꯨꯝꯗꯒꯤ ꯃꯉꯥ ꯃꯉꯥꯐꯧ ꯆꯠꯂꯅꯤ ꯑꯗꯨꯒ ꯑꯔꯨꯛ ꯐꯥꯎꯕꯗ ꯔꯦꯟꯇ ꯍꯟꯖꯜꯂꯅꯤ ꯑꯩꯈꯣꯏ ꯄꯨꯡ ꯇꯔꯦꯠꯇꯒꯤ ꯊꯣꯛꯄ ꯌꯥꯗꯦꯕꯀꯣ ꯅꯨꯃꯤꯗꯥꯡꯒꯤ ꯑꯣꯏꯅꯗꯤ ꯑꯗꯨꯝ ꯍꯟꯖꯜꯂꯒ ꯆꯥꯛ ꯏꯁꯤꯟ ꯊꯣꯡꯉꯅꯤ ꯊꯣꯡꯉꯨ ꯌꯣꯏꯔꯒ ꯑꯩꯈꯣꯏꯗꯣ ꯀꯣꯂꯦꯖꯀꯤ ꯑꯣꯏꯅ ꯂꯣꯏꯖ ꯋꯥꯥꯛꯄꯤꯔꯛꯑꯦꯕꯀꯣ ꯑꯗꯨꯗꯣ ꯉꯥꯛꯇꯪ ꯏꯊꯣꯛꯑꯅꯤ ꯑꯗꯨꯒ ꯆꯥꯛ ꯏꯁꯤꯡ ꯆꯥꯔꯒ ꯑ ꯄꯣꯊꯥ ꯈꯔꯗꯤ ꯋꯥꯠꯇ꯭ꯔꯒꯗꯤ ꯕꯣꯀꯦꯠꯇꯗꯨ ꯌꯦꯡꯉꯅꯤ ꯑꯗꯣ ꯎꯝ ꯎ ꯑꯗꯣ ꯀꯩꯅꯣ ꯇꯧꯗ꯭ꯔꯒꯗꯤ ꯍꯥꯏꯗꯤ ꯁꯨꯝ ꯋꯥꯔꯒꯗꯤ ꯇꯨꯝꯃꯅꯤ ꯑꯩ ꯑꯇꯩ ꯇꯧꯔꯔꯣꯏ ꯎ
ꯑꯣ ꯍꯌꯦꯡ ꯀ꯭ꯂꯥꯁ ꯆꯠꯀꯗ꯭ꯔꯣ
ꯡ ꯆ ꯇꯃꯤ ꯍꯌꯦꯡꯗꯤꯀꯣ ꯀꯣꯂꯦꯖꯇ ꯎꯝ ꯑꯩꯣꯏ ꯐꯪꯁꯟ ꯃꯆꯥ ꯍꯥꯏꯗꯣꯏꯔꯥ ꯅꯠꯇ꯭ꯔꯒꯅ ꯀꯣꯏꯄ ꯆꯠꯇꯣꯏ ꯍꯥꯏꯗꯔꯗꯤ ꯈꯪꯗꯦꯕꯀꯣ ꯑꯩꯈꯣꯏꯗ ꯂꯝ ꯑ ꯑꯃꯗ ꯆꯠꯂꯒ ꯑꯩ ꯔꯤꯁꯔꯁ ꯃꯆꯥ ꯃꯆꯥ ꯇꯧꯖꯦꯅ ꯍꯥꯏꯌꯦꯕꯀꯣ ꯑꯗꯨꯗꯤ ꯆꯠꯂꯅꯤ ꯍꯌꯦꯡꯗꯤ ꯏꯃꯥꯟꯅ ꯏꯃꯥꯟꯅꯕꯤ ꯀꯩꯅꯁꯨ ꯂꯥꯛꯑꯣ ꯆꯠꯂꯨꯁꯦ ꯅꯨꯡꯉꯥꯏ ꯅꯤ ꯑꯗꯩꯗꯤ ꯑꯣꯖꯥ ꯀꯩꯒ ꯁꯥꯇ꯭ꯔ ꯀꯩꯒ ꯑꯗꯨꯃꯥꯏꯅ ꯄꯨꯜꯂꯒ ꯂꯝꯗ ꯆꯠꯂꯒ ꯀꯩꯅꯣ ꯇꯧꯕꯗꯤ ꯑꯗꯨꯝ ꯅꯨꯡꯉꯥꯏꯅꯤꯗꯅ ꯑꯗꯨꯅ ꯂꯥꯛꯑꯣ ꯅꯁꯨ ꯍꯥꯏꯔꯛꯑꯦ ꯀꯤꯀꯦꯠ ꯆꯠꯇꯣꯏꯅꯦ ꯑꯩ
ꯎꯝ
ꯎꯝ ꯎꯝ
ꯁꯨꯝ ꯏꯃꯥꯟꯅꯕꯤꯗꯣ ꯑꯇꯣꯞ ꯑꯇꯣꯞꯄꯗꯩꯁꯨ ꯃꯌꯥꯝ ꯊꯦꯡꯅꯅꯤꯗꯅ ꯑꯗꯨꯗꯨ ꯇꯝꯕꯗꯨ ꯄꯥꯝꯃꯦꯕ ꯑꯗꯣ ꯐꯪꯗ꯭ꯔꯦꯕ ꯁꯤꯗꯗꯤ ꯑꯩꯈꯣꯏꯒꯤ ꯍꯣꯁꯇꯦꯜ ꯂꯩꯕꯅꯦꯅ ꯊꯣꯛꯄꯁꯨ ꯌꯥꯗꯦ ꯑꯗꯨꯅ ꯑꯗꯦꯗ
ꯑꯗꯨ ꯀꯣꯂꯦꯖ ꯆꯠꯂ ꯑꯁ ꯅꯨꯡꯉꯥꯏꯇꯦꯀꯣ ꯑꯗꯨꯗꯤ ꯑꯗꯨꯅ ꯀꯣꯂꯦꯖꯇꯣ ꯑꯗꯨ ꯅꯪꯒꯤ ꯇꯝꯗꯣ ꯂꯣꯏꯁꯤꯜꯂꯒ ꯀꯣꯂꯦꯖꯇꯨꯁꯨ ꯆꯠꯊꯣꯛꯑꯣ ꯑꯗꯨꯗꯤ
ꯎꯝ ꯍꯣꯏ ꯀꯣꯂꯦꯖꯇꯨ ꯆꯠꯊꯣꯛꯑꯒ ꯅꯨꯄꯥꯁꯨ ꯐꯪꯕ꯭ꯔ ꯍꯒꯦ ꯇꯧꯕ
ꯌꯥꯡꯉ ꯌꯦꯡꯉꯣ ꯐꯪꯗꯣꯏꯅꯦ ꯐꯪꯗꯅꯦ ꯀꯣꯂꯦꯖꯀꯤꯃ ꯑꯣꯏ ꯑꯃꯨꯛ ꯌꯦꯡꯉꯣ ꯑꯗꯨꯣ ꯅꯪꯅ ꯍꯦꯗꯤ ꯀꯩꯀꯩ ꯇꯧꯒꯗꯕ ꯂꯩꯒꯦ ꯁꯨꯝ ꯆꯠꯀꯗꯕ ꯈꯣꯠꯀꯗꯕ ꯂꯩꯕ꯭ꯔꯥ
ꯎꯝ ꯍꯌꯦꯡ ꯀ꯭ꯂꯥꯁ ꯂꯩ ꯑꯗꯨꯗꯨꯒ ꯑꯩꯈꯣꯏꯗꯣ ꯑꯩꯈꯣꯏꯒꯤ ꯍꯥꯏꯗꯤ ꯖꯨꯅꯤꯌꯔꯗꯀꯣ ꯔꯤꯁꯔꯁꯀꯤ ꯃꯇꯥꯡꯗ ꯈꯔ ꯍꯥꯏꯗꯤ ꯇꯦꯁ ꯃꯆꯥ ꯇꯧꯒꯅꯦꯕ ꯑꯦꯛꯖꯥꯝ ꯃꯆꯥ ꯑꯃ ꯑꯗꯨꯗꯨ
ꯑꯗꯨꯗꯤ ꯅꯣꯏꯅ ꯑꯉꯥꯡ ꯖꯨꯅꯤꯌꯔ ꯈ ꯂꯥꯏꯔꯤꯛ ꯇꯥꯛꯄꯒꯨꯝꯕꯅꯤꯅꯀꯣ